ꯏ ꯂꯣꯏꯀꯣ
ꯑꯣ ꯍꯣꯏ ꯌꯥꯏ ꯌꯥꯏ
ꯅꯪ ꯍꯥꯏꯒꯗꯧꯗꯣ ꯍꯥꯏꯌꯣ
ꯍꯧꯖꯤꯗꯤ ꯀꯩꯗꯧꯔ ꯂꯩꯔꯦ
ꯍꯧꯖꯤꯛ ꯑꯩ ꯉꯁꯤ ꯏꯔꯣꯏꯕ ꯆꯠꯇꯣꯏꯅꯦ ꯃꯥꯅꯕꯤ ꯃꯥꯅꯅꯕ ꯈꯣꯏꯒ
ꯍꯥ ꯏꯔꯣꯏꯕ ꯍꯩꯕ꯭ꯔꯣ ꯑꯩꯗꯤ ꯑꯩꯗꯤ ꯏꯔꯣꯏꯕ ꯍꯩꯇꯦ
ꯍꯧꯖꯤꯛꯀꯥꯟꯒꯤ ꯄꯥꯈꯪꯁꯤꯡꯗꯤ ꯑꯗꯨꯒꯨꯝꯕ ꯈꯛꯇꯅꯦ ꯀꯔꯤ ꯇꯧꯁ
ꯍꯩꯗꯤ ꯍꯩ ꯍꯩ ꯌꯥꯝ ꯀꯟꯅ ꯍꯩꯇꯕ ꯍꯥꯏꯇꯥꯔꯦꯟ
ꯑꯗꯨꯅꯤꯅ ꯅꯪꯒꯤ ꯅꯨꯄꯤ ꯏ ꯍꯣꯔꯦꯟ ꯏꯁꯤꯡꯗ ꯂꯨꯞꯂ ꯂꯩꯔꯗꯤ ꯅꯂꯧꯊꯣꯛꯄ ꯍꯥꯏꯔꯣꯏꯅꯦ
ꯊꯧꯔꯤ ꯊꯧꯔꯤ ꯌꯥꯜꯂꯒ ꯄꯨꯛ ꯀꯩꯅ ꯇꯧꯒꯗꯕꯅꯤꯅꯦ
ꯑꯗꯨ ꯑꯣꯏꯔꯗꯤ ꯌꯥꯗ꯭ꯔꯦꯒꯣ
ꯁꯪꯗ꯭ꯔꯦꯗ ꯑꯩꯁꯨ ꯈꯟꯗꯤ ꯈꯟ ꯈꯟꯕꯨ ꯈꯜꯂꯤꯕꯅꯤ ꯑꯁ ꯑꯃꯨꯛꯀ ꯁ꯭ꯋꯥꯏꯗ ꯑꯩꯈꯣꯏ ꯍꯧꯖꯤꯛ ꯂꯩꯕ ꯃꯐꯝꯁꯦ ꯏꯌ ꯀꯩꯅꯣ ꯏꯁꯤꯡ ꯏꯔꯣꯏꯕ ꯀ꯭ꯂꯥꯁ ꯂꯩꯏꯕꯕꯣ ꯑꯗꯨꯗ ꯑꯦꯠꯃꯤꯁꯟ ꯇꯧꯔꯒ ꯇꯧꯁꯤꯔ ꯍꯥꯏꯟ ꯈꯜ
ꯇꯧꯑꯣ ꯇꯧꯋꯣ ꯅꯨꯄꯥꯗꯤ ꯂꯣꯏꯅ ꯍꯩꯒꯗꯝ ꯑꯩꯈꯣꯏ ꯆꯤꯡꯒꯤ ꯄꯥꯈꯪ ꯈꯣꯏꯅ ꯍꯩꯗ꯭ꯔꯗꯤ ꯏꯁ ꯀꯥꯏꯒꯤꯅꯤꯒꯣ ꯏꯁꯤꯁ
ꯃꯥꯅꯦ ꯃꯥꯅꯦ ꯆꯨꯝꯃꯦ ꯏꯁꯤꯡꯗ ꯍꯦꯛꯇ ꯆꯣꯡꯊꯕ ꯅꯨꯡꯒꯤ ꯇꯥꯏꯞ ꯇꯧꯔꯤꯅꯦ ꯑꯩꯈꯣꯏꯗꯤ ꯁꯨꯝ ꯃꯈꯥꯗ ꯂꯨꯞꯄꯗꯣ
ꯎꯝ ꯎꯝ
ꯇꯧꯔꯤꯕ ꯑꯩ ꯅꯍꯥꯟ ꯑꯩꯒꯤ ꯏꯃꯥꯟꯅ ꯏꯃꯥꯟꯅꯕ ꯀꯥꯡꯕꯨ ꯍꯦꯛ ꯍꯦꯛ ꯇꯤꯟꯅꯕ ꯃꯇꯝꯗ ꯗꯦꯃꯣ ꯀ꯭ꯂꯥꯁ ꯃꯔꯛ ꯃꯔꯛꯇ ꯇꯧꯁꯤ ꯍꯥꯏꯅꯤ ꯑꯩꯅ ꯃꯔꯛ ꯃꯔꯛꯇ ꯍꯥꯏꯕꯅꯤ
ꯎꯝ
ꯎꯝ
ꯌꯥꯝ ꯐꯥꯏ
ꯏꯔꯣꯏꯕ ꯐꯥꯝꯂꯦꯟꯗꯨꯔꯣ ꯏꯔꯣꯏꯕ ꯆꯪꯗꯕꯗꯣ
ꯑꯦ ꯅꯠꯇꯦ ꯑꯩꯈꯣꯏꯒꯤ ꯁꯨꯏꯃꯤꯡ ꯄꯨꯜ ꯑꯃꯥ ꯂꯩ
ꯑꯣ ꯑꯠꯆꯥ ꯑꯠꯆꯥ ꯍꯟꯗꯛ ꯅꫭꯏꯔꯣꯝꯁꯨ ꯌꯥꯝ ꯆꯥꯎꯈꯠꯈ꯭ꯔꯦꯅꯦꯀꯣ
ꯍꯣꯏ ꯆꯥꯎꯈꯠꯈ꯭ꯔꯦ ꯄꯩꯁꯥ ꯂꯩꯕ ꯈꯣꯏꯗꯤ ꯑꯗꯨꯝ ꯂꯦꯟꯕ ꯅꯨꯡꯉꯥꯏꯕ ꯃꯐꯝ
ꯇꯨ ꯊꯥꯎꯖꯟ ꯀꯌꯥꯗ ꯇꯨ ꯊꯥꯎꯖꯟ ꯇꯨ ꯊꯥꯎꯖꯟ ꯐꯣꯔꯇꯤꯟꯗꯔ ꯅꯠꯇ꯭ꯔꯒꯥ ꯊꯥꯔꯇꯤꯟꯗꯔ ꯑꯩꯁꯨ ꯑꯗꯨꯗ ꯅꯕꫭꯗꯤꯌꯥ ꯊꯥꯅꯕ ꯍꯥꯟꯅ ꯇꯧꯔꯝꯃꯦꯕꯀꯣ
ꯑꯣ ꯑꯣ
ꯑꯗꯨ ꯑꯗꯨꯗ ꯊꯥ ꯅꫭꯕꫭꯗꯤꯌꯥ ꯊꯥꯔꯝꯃꯦ ꯑꯗꯨꯗ
ꯎꯝ
ꯏꯅꯥꯎꯅꯨꯄꯤꯁꯤꯡꯁꯨ ꯑꯗꯨ ꯅꯣꯏ ꯅꯣꯏꯔꯣꯝꯒꯤ ꯁ꯭ꯀꯨꯜꯗꯨꯗ ꯑꯗꯨꯝ ꯀꯥꯏꯕꯀꯣ
ꯑꯥ ꯑꯥ
ꯑꯩꯈꯣꯏꯒꯤ ꯏꯃꯨꯡ ꯂꯣꯏꯅ ꯑꯗꯨꯗꯒꯤ ꯀꯥꯔꯛꯏ ꯑꯗꯨ ꯑꯩ ꯈꯛꯇꯅꯤ ꯀꯥꯗꯕꯁꯦ
ꯑꯥ ꯑꯥ
ꯊꯥꯏꯅꯗꯒꯤꯀꯣ ꯀꯩꯅꯣ ꯑꯩꯈꯣꯏ ꯑꯍꯥ ꯑꯩꯈꯣꯏ ꯏꯌꯥꯝꯕꯒꯤ ꯏꯌꯥꯝꯕꯒꯤ ꯃꯇꯝ ꯏꯌꯥꯝꯕꯁꯤꯡꯒꯤ ꯃꯇꯝꯗꯒꯤ ꯑꯗꯨꯗꯒꯤ ꯑꯗꯨꯝ ꯍꯥꯏꯗꯤ ꯇꯝꯔꯒꯥ ꯍꯧꯔꯛꯑꯦꯕ
ꯑꯣ
ꯑꯗꯨꯒꯤ ꯑꯁ ꯑꯗꯨꯔꯣꯝꯒꯤ ꯋꯥꯔꯤꯗꯤ ꯃꯣꯏꯗꯤ ꯐꯖꯅ ꯈꯪꯔꯝꯃꯤ ꯑꯩꯗꯤ ꯑꯗꯨꯔꯣ ꯑꯗꯨꯔꯣꯝꯗ ꯇꯝꯗꯕꯀꯣ ꯑꯩꯅ ꯑꯩꯅ ꯍꯧꯔꯛꯄꯗꯤ ꯁꯤ ꯑꯩꯈꯣꯏ ꯀꯩꯅꯣ ꯈ꯭ꯋꯥꯏꯗꯒꯤ ꯕ꯭ꯔꯤꯖ ꯑꯆꯥꯎꯕ ꯂꯩ ꯑꯁꯥꯡꯕ ꯂꯩꯕꯗꯣ
ꯎꯝ
ꯑꯩꯈꯣꯏꯔꯣꯝꯒꯤ ꯑꯗꯨꯗ ꯇꯝꯃꯤꯔꯛꯀꯤꯕꯀꫭ ꯑꯗꯨ ꯖꯒꯥꯗ
ꯎꯝ
ꯆꯍꯤ ꯇꯔꯥ ꯍꯥꯏꯁꯦ ꯈꯪꯍꯧꯗ꯭ꯔꯤꯅꯦ ꯍꯧꯖꯤꯛꯀꯥꯟꯗꯤ ꯑꯩꯈꯣꯏꯅ ꯑꯩꯈꯣꯏꯅ ꯍꯧ ꯑꯩꯈꯣꯏꯅ ꯋꯥꯅ ꯇꯝꯕꯁꯤꯡꯗꯣ ꯑꯁ ꯑꯃꯨꯛ ꯈꯜꯂꯨꯔꯒ ꯌꯥꯝ ꯇꯦꯟꯕꯒꯤ ꯃꯇꯝ ꯑꯣꯏ ꯑꯣꯏ ꯂꯩꯔꯝꯃꯤꯅꯤ
ꯎꯝ ꯎꯝ
ꯏꯃꯨꯡꯈꯣꯏ ꯁꯤ ꯑꯥ ꯐꯦꯃꯤꯂꯤ ꯂꫭꯏꯅ ꯂꯩꯕ꯭ꯔꯥ ꯁꯤꯗꯤ
ꯍꯣꯏ ꯍꯣꯏ ꯂꯩ ꯍꯣꯏ ꯍꯨꯝ ꯍꯨꯝ ꯅꯠꯇꯦ ꯑꯩꯈꯣꯏꯗꯤ ꯇꯃꯦꯡꯂꯣꯡꯗꯒꯤ ꯄꯣꯛꯄꯅꯦ ꯌꯣꯛꯄꯅꯦ ꯆꯥꯎꯔꯛ ꯄꯅ‌ꯦ ꯍꯤꯡꯔꯛꯄꯅꯤ ꯃꯤꯒꯨꯝꯅ ꯌꯥꯝ
ꯑꯣꯔꯤꯖꯤꯅꯦꯜꯗꯤ ꯆꯤꯡꯗꯒꯤ ꯑꯣꯏꯔꯝꯅꯤꯗꯅ
ꯍꯣꯏ ꯂꯩꯇꯦ ꯑꯩꯈꯣꯏꯗꯤ ꯃꯤꯌꯨꯝ ꯎꯝ ꯗꯨ ꯆꯤꯡꯒꯨꯝꯕꯗꯀꫭ ꯌꯝꯁꯨ ꯂꯩꯇ‌ꯦ ꯀꯅꯥꯁꯨ ꯂꯩꯇ꯭ꯔꯦ ꯑꯩꯈꯣꯏꯗꯤ ꯁꯤꯗ ꯈꯛꯇ ꯑꯩꯈꯣꯏ ꯑꯉꯥꯡ ꯑꯩꯈꯣꯏ ꯄꯣꯛꯇ꯭ꯔꯤꯉꯩꯗꯒꯤ ꯁꯤꯗ ꯂꯩꯈ꯭ꯔꯕꯅꯤ
ꯐꯩ ꯐꯩ ꯑꯗꯨ ꯑꯗꯨ ꯑꯗꯨ ꯑꯣꯏꯔꯗꯤ ꯐꯩ
ꯐꯕ ꯐꯠꯇꯕꯁꯤꯗꯤ ꯃꯥꯌꯥꯝ ꯂꯥꯏꯖꯔꯁꯨ ꯍꯣꯏ ꯄꯥꯝꯗꯕꯨꯗꯤ ꯂꯩꯕ ꯐꯪꯕꯅ‌ꯦꯀꯣ ꯑꯗꯨꯝ ꯅꯨꯡꯉꯥꯏꯗꯤ ꯅꯨꯡꯉꯥꯏ ꯂꯧ ꯋꯥꯔꯁꯨ ꯂꯥꯏꯔꯁꯨ ꯂꯧꯒꯨꯝꯕꯗꯤ ꯁꯨꯔꯒ ꯍꯤꯡꯡꯂꯛꯇꯕꯅꯤꯅ ꯑꯗꯨꯝ ꯏꯁꯣꯔꯕꯨ ꯊꯥꯒꯠꯂꯦ ꯍꯥꯏꯁꯤ ꯑꯗꯨꯝ ꯅꯨꯡꯉꯥꯏꯌꯦꯗꯥ ꯑꯗꯨꯅꯤ ꯉꯥꯏꯕꯥ ꯇꯥꯔ‌ꯦ ꯈꯪꯗ꯭ꯔꯦ ꯅꯪꯗꯤ ꯀꯔꯤ ꯇꯝꯕ꯭ꯔꯥ ꯍꯧꯖꯤꯛꯀꯥꯟ ꯀꯔꯤ ꯊꯕꯛ ꯇꯧꯔꯥ ꯂꯩꯕ꯭ꯔꯥ
ꯑꯩ ꯑꯩꯗꯤ ꯑꯩꯁꯨ ꯒ꯭ꯔꯦꯖꯨꯑꯦꯁꯟ ꯂꯣꯏꯔꯒ ꯖꯝ ꯃꯆꯥ ꯃꯆꯥ ꯊꯧꯁꯤꯔꯥ ꯍꯥꯏꯅ ꯇꯧꯔꯝꯕ
ꯎꯝ ꯃꯆꯥ ꯃꯆꯥ ꯇꯧꯒꯅꯨ ꯑꯆꯧ ꯑꯆꯧꯕ ꯇꯧꯕ ꯀꯔꯤꯔꯥ ꯑꯩꯈꯣꯏꯒꯤ ꯖꯥꯠꯀꯤ ꯃꯤꯁꯤꯡꯗꯤ ꯀꯔꯤꯒꯤ ꯄꯤꯛ ꯄꯤꯛꯄꯒ ꯑꯦꯝ ꯇꯧꯕ꯭ꯔꯣ ꯑꯆꯧꯕ ꯊꯥꯕ ꯀꯥꯟꯗ ꯑꯄꯤꯛꯄ ꯊꯣꯛꯔꯛꯇꯣꯏꯅꯦ ꯑꯄꯤꯛꯄ ꯊꯥꯔꯗꯤ ꯊꯣꯛ ꯑꯣꯍ ꯀꯩꯁꯨ ꯐꯪꯉꫭꯏ
ꯍꯣꯏ ꯑꯩꯒꯤꯗꯃꯛ ꯑꯩꯒꯤ ꯗꯃꯛꯇꯗꯤ ꯑꯆꯥꯎ ꯑꯆꯥꯎꯋꯤ ꯍꯥꯏꯅ ꯍꯥꯏꯅ ꯈꯜꯂꯤꯕ ꯈꯜꯂꯤꯕꯅꯤ ꯑꯗꯨꯝ ꯇꯧꯔ ꯇꯧꯅꯤ
ꯐꯥꯒꯤ ꯇꯥꯎꯕꯅꯤꯗ
ꯆꯨꯝꯃꯦ ꯆꯨꯝꯃꯦ ꯃꯣꯏ ꯔꯣꯝꯒ ꯑꯁ ꯍꯩ ꯑꯁꯤꯟ ꯌꯥꯝ ꯑꯁꯤꯟꯕ ꯂꯩꯕꯗꯣ
ꯎꯝ ꯕ‌ꯦ ꯕ‌ꯦꯔꯤꯗꯣ ꯎꯝ
ꯍꯟꯗꯛ ꯍꯟꯗꯛ ꯆꯍꯤꯁꯦ ꯐꯖꯅ ꯆꯥꯕ ꯐꯪꯍꯧꯈꯤꯗ꯭ꯔꯤꯌ‌ꯦ
ꯏꯁ ꯀꯩꯒꯤ ꯅꯣꯏ ꯅꯆꯦꯈꯣꯏ ꯂꯩꯌꯦ ꯍꯥꯏꯔꯗꯤ ꯊꯥꯔꯛꯑꯣ ꯍꯥꯏꯕ ꯌꯥꯗ꯭ꯔꯣ
ꯂꯩꯗꯤ ꯂꯩꯌꯦ ꯑꯗꯨꯕꯨ ꯈꯔ ꯈꯔꯗꯤ ꯑꯗꯨꯝ ꯊꯥꯔꯛꯑꯦ ꯑꯗꯨꯕꯨ ꯐ꯭ꯔꯦꯁ ꯑꯣꯏꯅ ꯆꯥꯕꯗꯣ ꯍꯦꯟꯅ ꯍꯥꯎꯋꯤꯗꯅ
ꯎꯝ ꯎꯝ
ꯑꯆꯥꯔꯒꯨꯝꯕ ꯁꯦꯝꯃꯒ ꯊꯥꯔꯛꯄꯗꯨꯗꯤ ꯀꯌꯥ ꯍꯥꯎꯇ‌ꯦꯕ ꯍꯦꯛ ꯁꯁ ꯌꯥꯝ ꯑꯣꯏꯕꯗꯨꯗ ꯆꯥꯕꯗꯨꯗ ꯌꯥꯝ ꯍꯥꯎꯋꯦ ꯍꯥꯏꯕꯩ ꯋꯥꯅꯦ
ꯎꯝ
ꯑꯩꯈꯣꯏ ꯈꯨꯟꯗꯗꯤ ꯑꯗꯨꯒꯨꯝꯕ ꯑꯗꯨꯒꯨꯝꯕ ꯍꯩꯗꯣ ꯌꯥꯝ ꯂꯩꯇꯕꯀꯣ
ꯎꯝ
ꯑꯣ ꯃꯥꯒꯤ ꯌꯥꯝ ꯄꯥꯟꯗ ꯍꯥꯏ ꯌꯥꯝ ꯄꯥꯟꯗꯕ ꯍꯥꯏꯕ ꯇꯥꯔꯦꯅꯦ
ꯎꯝ ꯎꯝ
ꯑꯗꯨꯒꯨꯝꯕ ꯎꯃꯪꯗꯨꯁꯨ ꯌꯥꯝꯗꯦꯕ ꯑꯩꯈꯣꯏꯔꯣꯝꯗꯗꯤ
ꯎꯝ
ꯃꯑꯣꯡ ꯑꯃꯅꯤ ꯑꯩꯈꯣꯏꯔꯣꯝꯗꯤ
ꯑꯣ ꯑꯗꯨ ꯍꯣꯏ ꯇꯃꯦꯡꯂꯣꯡꯗꯒꯤ ꯎꯝ ꯍꯥꯏꯌꯣ
ꯅꯣꯏꯔꯣꯝꯒꯤ ꯍꫭꯏ ꯅꯣꯏꯔꯣꯝꯗꯒꯤ ꯀꯩꯅꯣ ꯁꯣꯝ ꯑꯁꯥꯝ ꯁ꯭ꯋꯥꯏ ꯆꯠꯄ ꯌꯥꯕ ꯂꯝꯕꯤ ꯂꯩꯕꯖꯥꯠꯂꯥ ꯑꯅꯧꯕ
ꯍꯣꯏ ꯂꯩꯌꯦꯅꯥ ꯂꯩꯌꯦꯅ ꯌꯥꯝ ꯅꯛꯈ꯭ꯔꯦ ꯑꯗꯨꯔꯣꯝ ꯆꯠꯂꯗꯤ
ꯍꯧꯖꯤꯛ ꯆꯠꯄ ꯍꯧꯔꯕ ꯂꯝꯕꯤ ꯐꯥꯎꯈ꯭ꯔ
ꯍꯣꯏ ꯆꯠꯄ ꯍꯧꯔꯦꯅꯥ ꯂꯝꯕꯤꯗꯤ ꯈꯔ ꯐ ꯐꯖꯗꯦꯀꯣ ꯍꯧꯖꯤꯛꯀꯥꯟꯗꯤ ꯂꯣꯏꯗ꯭ꯔꯤꯕ ꯃꯣꯏꯒꯤ ꯃꯦꯟ ꯔꯣꯗꯠꯇꯨꯗꯤꯗꯣ ꯁꯣꯔꯠ ꯀꯠꯇꯣ ꯌꯥꯝ ꯅꯛꯈ꯭ꯔꯦ ꯍꯟꯗꯛ ꯑꯩꯅ ꯆꯠꯄ ꯀꯥꯟꯗ ꯑꯥ ꯂꯝꯕꯤ ꯐꯖꯕꯗꯣ ꯑꯩꯈꯣꯏ ꯃꯅꯤꯄꯨꯔꯒꯤ ꯁꯏꯇꯤ ꯐꯖꯗ꯭ꯔꯦꯕꯀꯣ ꯂꯝꯕꯤꯗꯣ ꯑꯗꯨ ꯑꯣꯏꯔꯁꯨ ꯌꯥꯝ ꯁꯣꯔꯠꯀꯠ ꯑꯣꯏꯕ ꯑꯗꯨꯏ ꯅꯛꯄꯅꯤꯅ ꯂꯝꯕꯤ ꯊꯤꯔꯁꯨ ꯑꯩꯗꯤ ꯅꯛꯑꯗꯤ ꯑꯗꯨꯝ ꯅꯨꯡꯉꯥꯏꯔꯦ ꯑꯗꯨꯝ ꯑꯁꯥꯝꯗꯣ ꯉꯥꯏꯍꯥꯛ ꯂꯩꯔ ꯑꯗꯨꯝ ꯀꯥꯜꯂꯒ ꯊꯦꯡꯅꯈ꯭ꯔꯦ ꯑꯩꯒ ꯌꯥꯝ
ꯑꯁ ꯑꯗꯨꯗꯤ ꯌꯥꯝ ꯑꯁꯨ ꯑꯩꯈꯣꯏꯅ ꯗꯤꯃꯄꯨꯔ ꯔꯣꯝ ꯖꯤꯔꯤꯕꯥꯝ ꯔꯣꯝ ꯆꯠꯄꯒꯤ ꯃꯨꯠꯇ ꯑꯗꯨꯗ ꯆꯠꯂꯗꯤ ꯌꯥꯝ ꯅꯛꯀꯗꯧꯔꯤꯅꯦꯀꯣ
ꯍꯣꯏ ꯑꯗꯨ ꯃꯣꯏꯒꯤ ꯑꯁꯥꯝꯒꯤ ꯂꯝꯕꯤ ꯁꯦꯝꯕꯒ ꯑꯩꯈꯣꯏ ꯃꯅꯤꯄꯨꯔ ꯂꯣꯝꯒꯤ ꯁꯦꯝꯕ ꯌꯥꯝ ꯇꯣꯡꯉꯥꯜꯂꯦꯕ ꯃꯣꯏꯒꯤꯗꯤ ꯐꯖ ꯐꯥꯟꯅ ꯇꯧꯋꯦ ꯃꯣꯏ ꯂꯝꯕꯤꯗꯒꯤ
ꯃꯣꯏ ꯑꯁꯥꯝ ꯑꯁꯥꯝ ꯒꯣꯔꯃꯦꯟꯁꯦ ꯑꯗꯨꯝ ꯌꯥꯕꯅꯦ
ꯌꯦꯡꯕ ꯀꯥꯟꯗ ꯌꯥꯝ ꯄꯦꯟꯕꯗꯣ ꯊꯃꯣꯏ ꯄꯦꯜꯂꯦꯍꯦ ꯃꯣꯏꯒꯤ ꯂꯝꯕꯤ ꯐꯥꯎꯗꯤ
ꯁꯤ ꯑꯩꯈꯣꯏ ꯑꯩꯈꯣꯏꯒꯤ ꯏꯁꯇꯦꯠꯇꯗꯤ ꯐ꯭ꯂꯥꯏ ꯑꯣꯚꯔ ꯐꯥꯎ ꯑꯃꯈꯛꯇꯅꯤꯗꯅ
ꯑꯗꯨ ꯃꯣꯏꯔꯣꯝꯒꯤ ꯑꯁꯥꯝꯒꯤꯗꯨꯗꯤ ꯃꯌꯥꯝꯗꯨꯒ ꯑꯗꯨꯃꯥꯏꯅ ꯇꯧꯕ ꯀꯥꯟꯗ ꯗꯗꯤꯕꯂꯞꯃꯦꯟꯁꯦ ꯏꯁꯇꯦꯗꯤ ꯑꯣꯏ ꯈꯔꯗꯤ ꯆꯥꯎꯗꯤ ꯆꯥꯎ ꯗꯦꯕꯂꯞꯃꯦꯟꯗꯤ ꯈꯔ ꯌꯥꯝꯕꯒꯤ ꯑꯣꯏꯔꯝꯅꯦꯕꯀꯣ ꯑꯗꯨ ꯑꯣꯏꯔꯁꯨ ꯂꯤꯗꯤꯗꯔ ꯄꯥꯏꯔꯤꯕꯗꯨ ꯀꯥꯡꯕꯨꯗꯨꯅ ꯊꯕꯛꯇꯨ ꯐꯞꯖꯅ ꯇꯧꯋꯦꯕ
ꯍꯣꯏ
ꯁꯨꯝ ꯗꯤꯃꯥꯄꯨꯔ ꯂꯝꯕꯤ ꯆꯠꯄꯗꯁꯨ ꯑꯩꯈꯣꯏꯒꯤ ꯖꯒꯥꯗꯅꯤꯅꯦ ꯈ꯭ꯋꯥꯏ ꯂꯝꯕꯤ ꯐꯠꯇꯕꯁꯦ ꯃꯣꯏꯒꯤ ꯕꯥꯎꯟꯗ꯭ꯔꯤ ꯀꯥꯜꯂꯗꯤ ꯂꯥꯜꯂꯗꯤ ꯂꯝꯕꯤꯗꯤ ꯑꯗꯨꯝ ꯐ ꯐꯩꯌꯦꯕꯀꯣ
ꯎꯝ
ꯑꯩꯈꯣꯏꯒꯤ ꯁꯤ ꯌꯥꯗ꯭ꯔꯦ
ꯎꯝ ꯎꯝ ꯃꯥꯅꯤ
ꯑꯁꯤ ꯑꯁꯤꯗ ꯑꯁꯤꯗ ꯌꯥꯎꯕꯒꯤ ꯅꯪ ꯃꯤ ꯌꯥꯝ ꯊꯦꯡꯅꯔꯕꯅꯤꯉ
ꯀꯥꯏꯗꯩ ꯌꯥꯝ ꯊꯦꯡꯅꯗꯦ ꯑꯩꯒꯤ ꯊꯦꯡꯅꯗꯦꯗ ꯌꯥꯝ ꯀꯟꯅ ꯊꯦꯡꯅꯗꯦ
ꯀꯟꯅ ꯊꯦꯡꯅꯒꯗꯕꯅꯤ ꯀꯩꯅꯣ ꯅꯪꯗꯤ ꯑꯩꯕꯨ ꯏꯆꯦ ꯀꯥꯎꯒꯗꯝꯅꯤꯒꯣ
ꯏꯆꯦ ꯑꯩ ꯑ ꯏꯆꯦ
ꯔꯅꯤ ꯑꯍꯟ ꯑꯣꯏꯔꯝꯈ꯭ꯔꯅꯤ
ꯎꯝ ꯊꯤꯀꯥꯎ ꯇꯥꯔꯤꯅꯦ ꯑꯗꯨꯗꯤ
ꯎꯝ ꯅꯪꯗꯤ ꯎꯝ ꯀ꯭ꯂꯥꯁ ꯇꯦꯟꯗꯨ ꯆꯍꯤ ꯀꯌꯥꯗ ꯊꯥꯔꯕ꯭ꯔꯥ ꯍꯥꯏꯕꯗꯤ ꯇꯨ ꯊꯥꯎꯖꯟ ꯀꯌꯥꯗ
ꯑꯩꯅ ꯊꯥꯕ꯭ꯔꯥ
ꯎꯝ
ꯑꯦꯇꯤꯟꯗ
ꯑꯉꯥꯡ ꯑꯉꯥꯡ ꯃꯆꯥ ꯅꯪ ꯌꯥꯝ ꯑꯉꯥꯡ ꯑꯣꯏꯔꯤꯞ ꯕꯥ ꯃꯥꯂꯦ
ꯎꯝ ꯑꯉꯥꯡꯅꯤ
ꯍꯣꯏ ꯑꯈꯣꯏꯗꯤ ꯊꯥꯔꯇꯤꯟꯗ ꯊꯥꯈ꯭ꯔꯦ
ꯑꯣ ꯑꯁ ꯑꯗꯨꯗꯤ
ꯊꯥꯎꯖ ꯑꯩꯠꯇꯤꯟꯗꯥꯗꯤ ꯑꯩ ꯒ꯭ꯔꯦꯖꯨꯑꯦꯁꯟ ꯂꯣꯏꯈ꯭ꯔꯦ ꯑꯩ
ꯑꯣ ꯗꯨꯗꯤ ꯏꯅꯦꯒꯤ ꯐꯤꯕꯝ ꯂꯥꯛꯗꯧꯔꯤ
ꯑꯗꯨꯅꯦ ꯏꯅꯦꯕꯨ ꯂꯥꯏ ꯑꯕꯣꯛ ꯀꯧꯋꯣ
ꯑꯦꯁ ꯑꯗꯨꯗꯤ ꯍꯦꯟꯃꯜ ꯑꯗꯨꯗꯤ ꯍꯦꯟꯃꯜꯂꯤꯍꯦ
ꯑꯕꯣꯛ ꯀꯧꯋꯣ ꯑꯗꯨꯅꯦꯅꯥ
ꯉꯁꯤꯁꯦ ꯊꯕꯛ ꯆꯠꯅꯤꯡꯉꯥꯏ ꯂꯩꯕ ꯑꯗꯨ ꯑꯁ ꯇꯟꯕꯨ ꯇꯜꯂꯤꯅꯦ
ꯆꯠꯂꯣꯍꯦ ꯑꯈꯣꯏꯗꯤ ꯅꯣꯡ ꯆꯨꯔꯛꯏꯗꯣ ꯌꯦꯡꯉꯣ ꯍꯧꯖꯤꯛ ꯑꯁ ꯑꯩ ꯌꯥꯝ ꯁꯥꯎꯅꯤꯡꯉꯤꯀꯣ
ꯑꯁ ꯐꯩꯅꯦ ꯑꯗꯨ ꯑꯈꯣꯏꯗꯤ ꯑꯗꯨ ꯂꯥꯛꯇꯥꯕꯒꯤꯅꯤꯅꯦ ꯁꯥꯎꯅꯤꯡꯉꯤꯁꯦ
ꯑꯦꯁ ꯑꯩꯈꯣꯏꯗꯤ ꯅꯣꯡ ꯆꯨꯔꯗꯤ ꯀꯔꯤ ꯑꯩꯈꯣꯏ ꯏꯔꯣꯏꯕ ꯌꯥꯔꯣꯏꯅꯦ
ꯑꯩ ꯌꯥꯕꯅꯤꯗ
ꯌꯥꯔꯥꯁꯨ ꯅꯥꯒꯅꯤꯕ ꯅꯥꯒꯅꯤꯕꯀꯣ ꯑꯩꯈꯣꯏ ꯉꯁꯤ ꯁꯥꯔꯤ ꯈꯔ ꯂꯩꯁꯥꯕꯤ ꯑꯔꯤꯕꯤꯁꯤꯡꯗꯣ ꯀꯂꯦꯛ ꯇꯧꯔꯒꯥ ꯄꯥꯈꯪ ꯑꯔꯤꯕꯈꯣꯏꯕꯨ ꯄꯨꯔꯒꯥ ꯏꯔꯣꯏꯕ ꯆꯠꯇꯣꯏꯅꯦ
ꯑꯁ ꯅꯨꯡꯉꯥꯏꯗꯧꯔꯤꯅꯦ ꯋꯥꯔꯤꯁꯦ ꯍꯥꯎ ꯑꯍꯥꯎ ꯑꯍꯥꯎꯕ ꯄꯨꯔꯒꯥ ꯆꯜꯂꯣ
ꯍꯣꯏ ꯑꯍꯥꯎꯕꯕꯨꯗꯤ ꯆꯥꯒꯅꯤ ꯍꯥꯎꯕꯕꯨꯗꯤ
ꯃꯤ ꯍꯥꯏꯖꯦ ꯆꯍꯤ ꯃꯤ ꯍꯥꯏꯖꯦ ꯆꯍꯤ ꯃꯅꯥ ꯃꯥꯟꯅꯕꯗꯣ ꯈꯣꯏꯒꯤ
ꯎꯝ
ꯂꯦꯡꯒꯥ ꯂꯦꯡꯒꯥꯗ ꯀꯩꯅꯣ ꯃꯔꯨꯞ ꯇꯧꯕꯅ ꯐꯗꯤ ꯐꯥꯕ ꯖꯥꯠꯅꯤꯀꯣ
ꯑꯈꯣꯏꯗ ꯀꯗꯥꯏꯗꯒꯤ ꯑꯗꯨꯅ ꯍꯦꯟꯅ ꯂꯩ ꯎꯝ ꯑꯦꯗꯖꯁ ꯇꯧꯕ ꯁꯨꯨ ꯌꯥꯝ ꯅꯨꯡꯉꯥꯏꯌꯦ ꯋꯥꯈꯜꯁꯨ ꯃꯥꯟ ꯅꯩꯌꯦ ꯑꯗꯨꯒꯤ
ꯎꯝ ꯃꯥꯅꯤ ꯃꯥꯅꯤ ꯅꯣꯏ ꯀꯥꯡꯕꯨꯁꯦ ꯁꯤꯁꯇꯔ
ꯎꯝ
ꯑꯈꯣꯏꯒꯨ ꯈꯣꯏ ꯑꯩꯈꯣꯏ ꯕꯤꯜ ꯑꯩꯈꯣꯏꯒꯤ ꯂꯣꯟꯗꯤ ꯅꯣꯏꯅ ꯐꯖꯅ ꯈꯪꯕꯀꯣ
ꯑꯥ
ꯑꯗꯨꯅ ꯑꯩꯈꯣꯏꯅ ꯅꯣꯏꯕꯨ ꯂꯣꯟ ꯅꯣꯏꯒꯤ ꯂꯣꯟ ꯁꯨꯈꯪ ꯈꯪꯗꯕ ꯁꯤꯁꯤꯅꯦ ꯈ꯭ꯋꯥꯏꯒꯤ ꯀꯩꯅꯣ ꯇꯧꯔꯤꯖꯦ
ꯎꯝ ꯑꯗꯨꯅꯦ ꯍꯥꯏꯅ ꯑꯥ ꯐꯦꯁꯕꯨꯛꯇꯥ ꯍꯦ ꯍꯥꯏꯕꯗꯨ ꯀꯩ
ꯑꯥ ꯅꯣꯏ ꯀꯥꯡꯕꯨꯗꯤ ꯑꯩꯈꯣꯏꯒꯤ ꯂꯣꯟ ꯐꯥ ꯍꯣꯏ
ꯐꯖꯅ ꯈꯪꯉꯦꯅ ꯀꯔꯤꯔꯥ ꯏꯁ ꯅꯣꯏꯉꯣꯟꯗꯒꯤ ꯍꯦꯟꯅ ꯍꯩ ꯉꯥꯡꯕ ꯉꯝꯅꯤ ꯅꯣꯏꯗꯤ ꯃꯆꯦꯠ ꯐꯥꯎꯁꯨ ꯈꯪꯗ꯭ꯔꯒ ꯑꯈꯣꯏꯒꯤ ꯂꯣꯟꯗ
ꯑꯁ ꯑꯗꯨꯅꯤꯅꯦ ꯅꯣꯏꯒꯤ ꯂꯣꯟꯗꯤ ꯏꯁ ꯑꯣ ꯀꯥꯏꯗꯦ ꯅꯣ ꯍꯦ ꯈꯪꯗꯦ ꯑꯩꯒꯤ ꯃꯔꯨꯞ ꯅꯣꯏ ꯅꯣꯏ ꯀꯥꯡꯕꯨꯒꯤ ꯀꯥꯡꯕꯨꯒꯤꯁꯦ ꯑꯩꯒꯤ ꯃꯔꯨꯞ ꯑꯩ ꯁ꯭ꯀꯨꯜ ꯀꯥꯃꯤꯟꯅꯕ ꯌꯥꯝ ꯂꯩꯏꯕꯀꯣ꯫ ꯑꯗꯨꯕꯨ ꯁꯨꯝ ꯇꯨꯟꯗꯨꯗꯤ ꯇꯥꯕꯗ ꯃꯤꯅꯤꯡ ꯈꯔ ꯈꯔꯗꯤ ꯑꯗꯨꯝ ꯈꯪꯕꯒꯨꯝ ꯇꯧꯕꯀꯣ ꯑꯗꯨꯝ ꯇꯨꯟꯗꯣ ꯍꯦꯛꯇ ꯐꯩꯕ ꯑꯗꯨꯝ ꯃꯥꯏꯅ ꯇꯧꯔꯒ ꯂꯩꯕꯀꯣ ꯑꯗꯨꯒꯤ ꯈꯪ ꯈꯪꯕ ꯉꯝꯗꯕꯀꯣ ꯈꯣꯏ ꯂꯣꯟꯗꯤ ꯑꯗꯨ ꯃꯣꯏ ꯐꯖꯅ ꯈꯪꯉꯤꯅꯤ ꯑꯗꯨ ꯑꯁ ꯑꯗꯨ ꯃꯣꯏ ꯃꯣꯏ ꯃꯔꯛꯇ ꯑꯈꯣꯏ ꯆꯠꯂꯗꯤ ꯀ꯭ꯔꯦꯠ ꯋꯥꯔꯤꯒꯨꯝꯕꯗꯤ ꯁꯥꯕ ꯌꯥꯗ꯭ꯔꯦ꯫
ꯀꯩꯒꯤꯅꯦ
ꯏꯪꯂꯤꯁ ꯍꯥꯏꯔꯣ ꯃꯣꯏ ꯈꯪꯉꯅꯤ ꯍꯤꯟꯗꯤ ꯍꯥꯏꯔꯣ ꯃꯣꯏ ꯈꯔ ꯈꯔ ꯑꯗꯨꯝ ꯈꯪꯉꯅꯤ꯫ ꯑꯗꯨꯒ ꯃꯣꯏ ꯃꯁꯦꯟ ꯆꯠꯂꯗꯤ ꯃꯣꯏꯒꯤ ꯂꯣꯟꯗꯤ ꯑꯈꯣꯏ ꯈꯪ
ꯑꯗꯨꯅꯤꯅ ꯌꯥꯝꯁꯤ ꯁꯤꯡꯅ ꯍꯤꯡꯉꯣ ꯍꯥꯏꯗꯨꯗꯤ ꯍꯧꯖꯤꯛꯀꯥꯟ ꯃꯅꯝꯁꯤꯗ ꯂꯣꯟ ꯌꯥꯝ ꯈꯪꯕꯗꯣ ꯌꯥꯝ ꯐꯕꯅꯤꯀꯣ
ꯑꯩꯁꯨ ꯈꯔ ꯇꯝꯕ ꯍꯧꯗ꯭ꯔꯗꯤ ꯌꯥꯗ꯭ꯔꯦ
ꯎꯝ